ꯍꯇ
ꯆꯥꯛ ꯏꯁꯤꯡ ꯆꯥꯔꯕꯣ
ꯁꯥꯔꯦ ꯁꯥꯔꯦ ꯅꯪ ꯁꯥꯔꯕꯣ
ꯑꯥ ꯆꯥꯔꯦ ꯑꯩꯁꯨ ꯀꯩ ꯃꯊꯦꯜ ꯆꯥꯔꯒꯦ ꯉꯁꯤꯗꯤ
ꯉꯁꯤꯗꯤ ꯀꯩꯅꯣ ꯇꯪꯊꯣꯏ ꯆꯥꯏꯌꯦ ꯑꯩꯈꯣꯏꯒꯤ ꯍꯋꯥꯏꯅꯦ ꯑꯗꯩꯗꯤ ꯀꯩꯅꯣ ꯀꯩꯒꯗ ꯀꯥꯎꯋꯏꯅꯦ ꯑꯗꯨꯗꯤ ꯃꯨꯛ ꯍꯥꯏꯒꯗ꯭ꯔ ꯍꯋꯥꯏ ꯃꯨꯛ ꯑ ꯑꯃꯗꯣꯏꯗꯣ
ꯑꯥ ꯈꯥꯡꯉꯦ
ꯑꯗꯨ ꯑꯗꯨꯒꯩꯅꯣ ꯃꯌꯥꯟ ꯇꯨꯌꯥꯟꯗꯨꯗ ꯊꯣꯡꯉꯦ ꯀꯩꯅꯍꯒ ꯀꯪ ꯑꯍꯣꯡꯕ ꯇꯧꯔꯦ
ꯍꯔꯃꯅꯤ ꯑꯗꯨꯗꯤ
ꯇꯥꯎꯔꯦꯗꯣ ꯅꯪꯗꯤ ꯆꯥꯔꯕꯣ
ꯑꯥ ꯑꯩꯁꯤ ꯆꯥꯔꯦ ꯆꯥꯕ ꯇꯣꯄ ꯀꯨꯏꯗ꯭ꯦ ꯑꯩꯈꯣꯏꯗꯤ
ꯑꯣ ꯀꯔꯤ ꯃꯊꯦꯜ ꯆꯥꯎꯔꯕ
ꯉꯁꯤꯗꯤ ꯀꯩꯅꯣ ꯇꯧꯔꯦ ꯀꯥꯡꯉꯧ ꯑꯃꯅꯦ ꯑꯗꯨꯒ ꯉꯥ ꯑꯇꯥꯎꯕ ꯊꯣꯡꯕ ꯑꯃꯒ ꯇꯧꯔꯦ
ꯑꯣ ꯅꯣꯏ ꯀꯅꯥ ꯊꯣꯡꯉꯤꯅꯣ
ꯑꯩꯈꯣꯏ ꯃꯥꯅ ꯊꯣꯡꯉꯦ ꯉꯁꯤꯗꯤ ꯅꯍꯥꯟ ꯑꯩꯅ ꯑꯩꯈꯣꯏ ꯆꯟꯅ ꯊꯣꯡꯕꯥꯏ ꯈꯨꯠ ꯌꯦꯡꯉꯤ ꯍꯦꯟꯅ ꯑꯩꯈꯣꯏ ꯃ ꯊꯣꯡꯍꯜꯂꯕ
ꯆꯔꯔꯤꯕꯣ
ꯑꯁ ꯀꯩꯅꯣꯅꯤꯗ ꯅꯥꯄꯤ ꯆꯥꯕꯤꯗꯣ ꯑꯩꯈꯣꯏ ꯐꯅ ꯀꯦꯖꯤ ꯇꯥꯏꯌꯦꯅ ꯄꯨꯔꯤꯩ ꯑꯗꯨꯗ ꯊꯣꯡꯕꯅꯤ
ꯎꯝ ꯑ ꯅꯣꯏꯗꯤ ꯑꯁ ꯉꯥ ꯋꯥꯔꯥꯡ ꯀꯥꯏꯅꯤꯅ ꯉꯥꯗꯤꯨꯇꯥꯟ ꯆꯥꯔꯝꯃꯅꯤꯅꯦ
ꯑꯥ ꯉꯉꯥꯡꯗꯤ ꯑꯗꯨꯝ ꯆꯔꯦ ꯏꯁꯁ ꯑꯗꯨ ꯍꯥꯏꯔꯒ ꯑꯩꯈꯣꯏ ꯀꯥꯡꯕꯨ ꯃꯌꯥꯝ ꯄꯨꯟꯅ ꯑꯨꯛꯇꯪ ꯑꯩꯈꯣꯏꯒꯤ ꯂꯣꯛꯇꯥꯛꯇ ꯑꯍꯤꯡ ꯇꯦꯛꯄꯤ ꯑꯃ ꯁꯪ ꯁꯥꯔꯒ ꯇꯧꯕꯗꯣ
ꯑ
ꯑ ꯑꯗꯨ ꯍꯣꯏ ꯍꯣꯏ ꯍꯣꯏ ꯍꯣꯏ ꯍꯣꯝ ꯏꯁꯇꯦ ꯍꯥꯏꯅꯕꯗꯣ ꯑꯗꯨꯗꯣ ꯑꯩꯈꯣꯏ ꯃꯌꯥꯝ ꯑꯝꯇꯪ ꯇꯧꯕꯗꯤ ꯌꯥꯕꯖꯥꯠꯅꯤ ꯂꯩꯔꯒ
ꯌꯥꯏ ꯌꯥꯏ ꯑꯗꯨꯒꯤꯗꯣ ꯑꯩꯗꯤ ꯅꯣꯅ ꯍꯪꯒꯠꯇꯧꯔꯤꯕꯅꯤ ꯑꯗꯨ ꯅ ꯂꯣꯛꯇꯥꯛꯀꯤ ꯑꯗꯨꯗꯣ ꯑꯗꯨꯣ ꯍꯣꯝꯁꯦ ꯑꯩꯈꯣꯏꯗꯣ ꯅꯣꯏ ꯀꯃꯥꯏ ꯀꯃꯥꯏ ꯇꯧꯦ ꯑꯗꯨꯒꯗꯨ ꯑꯝꯇ ꯍꯥꯏꯔꯛ ꯅꯣꯏ ꯒ꯭ꯌꯥꯟ ꯇꯥꯕ
ꯑꯣ ꯑꯗꯨꯒꯤꯗꯣ ꯃꯣꯏꯗꯣ ꯍꯥꯟꯅ ꯃꯃꯥꯡꯗꯁꯨ ꯍꯣꯝ ꯏꯁꯇꯦꯒꯤꯅꯦꯅ ꯇꯧꯕꯗꯣ ꯁꯪ ꯁꯥꯔ ꯇꯧꯕꯗꯣ ꯃꯌꯥꯝ ꯇꯧꯅꯔꯝꯃꯦ ꯑꯗꯨꯗꯨꯒ ꯃꯇꯝ ꯈꯔ ꯂꯩꯔꯒ ꯑꯃꯨꯛ ꯊꯤꯡꯖꯤꯟꯈ꯭ꯔꯦ ꯑ ꯍꯗꯛ ꯑꯃꯨꯛ ꯅꯧꯅ ꯇꯧꯅꯔꯛꯄꯅꯦ ꯑꯗꯨꯒ ꯍꯟꯗꯛꯀꯤꯁꯤꯅ ꯃꯤ ꯑꯃꯗ ꯑꯍꯤꯡ ꯂꯦꯛꯑꯒꯅ ꯂꯨꯄꯥ ꯆꯝꯃꯉꯥ ꯆꯥꯝꯃꯉꯥ ꯂꯧꯕ ꯑꯗꯨꯒ ꯑꯃꯥꯡ ꯑꯗ ꯑꯍꯤꯡ ꯂꯦꯛꯇ꯭ꯔꯒꯅ ꯂꯨꯄꯥ ꯆꯍꯨꯝ ꯆꯍꯨꯝ ꯑꯗꯨꯒ ꯑꯩꯈꯣꯏꯅ ꯕꯣꯠ ꯍꯥꯏꯗꯤ ꯃꯣꯇꯣꯔ ꯕꯣꯠ ꯋꯥꯏꯔꯒ ꯆꯠꯄꯒꯤ ꯃꯣꯏꯒꯤꯗꯣ ꯂꯨꯄꯥ ꯆꯥꯝꯃꯉꯥꯗꯒꯨꯝ ꯇꯧꯕ
ꯀꯩꯅꯣꯒꯤ ꯑꯍꯥꯟꯕ ꯆꯪꯈꯤꯕꯒꯤ
ꯑꯥ ꯆꯪꯈꯤꯕꯒꯤ ꯑꯗꯨꯒ ꯃꯣꯏ ꯊꯈꯤꯤꯟꯗꯣꯔꯛꯄꯒꯤꯁꯨ ꯌꯥꯎꯋꯦ ꯍꯥꯏꯕꯒꯨꯝ ꯇꯧꯕꯅꯤ
ꯑꯣ ꯁꯋꯥ ꯑꯗꯨꯗꯨꯗꯥ ꯑꯗꯨꯒ ꯂꯦꯛꯄꯩꯁꯤꯅ ꯍꯥꯏꯗꯤ ꯃꯤ ꯁꯝꯅ ꯍꯥꯏꯔꯕꯗ ꯑꯩꯈꯣꯏ ꯃꯉꯥ ꯂꯦꯛꯈ꯭ꯔꯗꯅ ꯑꯗꯨ ꯆꯍꯨꯝ ꯆꯍꯨꯝꯛ ꯈꯥꯏꯅꯒꯗꯕ
ꯑꯥ ꯃꯤ ꯃꯉꯥ ꯂꯦꯛ ꯇꯥꯔꯒ ꯂꯦꯛꯑꯒꯗꯤ ꯃꯤ ꯑꯃꯗ
ꯆꯧ ꯆꯧ ꯆꯧꯉꯥ ꯆꯧꯉꯥ ꯑꯣ ꯑꯗꯨꯗꯤ ꯂꯤꯁꯤꯡ ꯑꯅꯤ ꯆꯧꯉꯥ ꯇꯔꯦ
ꯑꯥ ꯑꯗꯨꯃꯥꯏꯅ ꯇꯥꯗꯣꯏꯕ ꯑꯗꯨꯒ ꯂꯦꯛꯇ꯭ꯔꯒꯅ ꯆꯍꯨꯝ ꯆꯍꯨꯝ ꯃꯤ ꯃꯉꯥꯗ ꯑꯣꯏꯇꯥꯔꯒꯗꯤ ꯇꯤ
ꯆꯥꯍꯨꯝ ꯃꯉꯥꯂꯤꯁꯤꯡ ꯑꯃ ꯆꯥꯝꯃꯉꯥ ꯇꯥꯔꯦꯅꯦ ꯑꯗꯨꯒ ꯀꯩꯅꯣꯒꯤ ꯑꯩꯈꯣꯏꯒꯤ ꯁꯝꯐꯗ ꯂꯦꯛꯇꯤ ꯂꯦꯛꯇꯣꯏꯅꯤꯗꯅ ꯑꯩꯈꯣꯏꯅ ꯀꯩꯒꯨꯝꯕ ꯌꯨꯝꯗꯒꯤ ꯄꯣꯠ ꯆꯩ ꯄꯨꯕ ꯐꯔꯛ ꯇꯥꯔꯁꯨ ꯀꯣꯠꯂꯤꯛ ꯍꯥꯏꯗꯤ ꯋꯥꯏꯐꯝꯒ ꯂꯩꯕ ꯅꯣꯏ ꯀꯃꯥꯏ ꯀꯃꯥꯏꯅ
ꯑꯣ ꯂꯩꯌꯦ ꯂꯩꯌꯦ ꯑꯗꯨꯒꯤ ꯋꯥꯏꯐꯝ ꯂꯩꯑ ꯋꯥꯏꯐꯝꯒꯤ꯫ ꯑꯗꯣ ꯃꯣꯏꯒꯤꯗꯣ ꯆꯥꯛꯈꯨꯝ ꯋꯥꯏꯕ ꯈꯣꯠꯄ ꯀꯣ ꯂꯤꯛ ꯋꯥꯏꯕꯅꯦ ꯈꯣꯠꯄꯅꯦ ꯄꯨꯟꯅ ꯂꯤꯁꯤꯡ ꯑꯃꯃꯨꯛ ꯍꯥꯏꯕꯒꯨꯝ ꯇꯧꯕꯅꯤ
ꯑꯣ ꯑꯩꯈꯣꯏ ꯃꯤ ꯌꯥꯝꯒꯦ ꯌꯥꯝꯃꯣꯏꯔꯥ ꯑꯗꯨꯝ ꯀꯣꯜꯂꯤꯛ ꯋꯥꯏꯕꯩꯁꯦ
ꯍꯣꯏ ꯍꯣꯏ ꯍꯣꯏ
ꯑꯣ ꯑꯗꯨꯝ ꯋꯥꯏꯕ ꯑꯩꯈꯣꯏ ꯈꯥꯡꯒꯨꯝꯕ ꯑꯗꯨ ꯄꯨꯈꯝ ꯅꯨꯡꯈꯝꯗꯤ
ꯄꯨꯈꯝ ꯅꯨꯡꯈꯝ ꯀꯩꯀꯩ ꯃꯣꯏꯅ ꯂꯣꯏꯅ ꯑꯗꯨꯝ ꯇꯧ ꯑꯗꯨꯒꯤꯗꯨꯗ
ꯑꯣ ꯑꯩꯈꯣꯏ ꯋꯥꯆꯕ ꯑꯃ ꯄꯤꯅꯦꯕ ꯃꯣꯏꯅ
ꯑꯥꯄꯤꯗ꯭ꯦꯕ ꯑꯗꯨꯒ ꯑꯩꯈꯣꯏꯒꯤ ꯆꯨꯝꯅꯈꯛ ꯑꯩꯈꯣꯏꯅ ꯆꯠꯇꯣꯏꯁꯤꯗꯤ ꯑꯦꯟꯖꯥꯡ ꯅꯥꯄꯤ ꯈꯔ ꯑꯩꯈꯣꯏꯅ ꯊꯣꯡꯉꯨ ꯆꯥꯗꯧꯕ ꯊꯣꯡ ꯊꯣꯡꯉꯒ ꯆꯥꯗꯕ ꯄꯣꯠꯆꯩ ꯈꯔ ꯄꯨꯔꯅꯤ ꯑꯗꯨꯒ ꯑꯇꯣꯞꯄ ꯄꯣꯠꯆꯩ ꯄꯨꯅꯤꯡꯉꯥꯏ ꯂꯩꯇꯦꯗ ꯃꯣꯏꯅ ꯑꯗꯨꯝ ꯂꯣꯏꯅ ꯆꯥꯛꯈꯨꯝꯁꯨ ꯄꯤꯔꯛꯑꯅꯤ ꯀꯣꯜ ꯂꯤꯛꯁꯨ ꯄꯤꯔꯅꯤ ꯑꯗꯨꯒ ꯑꯍꯤꯡ ꯂꯦꯛ ꯑꯣꯏꯒꯦ ꯍꯥꯏꯔꯒꯁꯨ ꯑꯗꯨꯝ ꯑꯩꯈꯣꯏ ꯃꯌꯥꯝ ꯑꯌꯨꯛ ꯉꯟꯇꯥ ꯊꯣꯛꯑꯒ ꯑꯗꯨꯗ ꯆꯥꯛ ꯆꯥꯅꯧꯔꯒ ꯍꯣꯔꯦꯟ ꯅꯨꯃꯤꯗꯥꯡ ꯋꯥꯏꯔꯝ ꯍꯥꯏꯒꯠ ꯑꯥ ꯃꯣꯏꯅ ꯊꯤꯡꯒꯠꯍꯜꯂꯛꯑꯁꯨ ꯌꯥꯔꯦ ꯑꯍꯤꯡ ꯂꯦꯛꯀꯦ ꯍꯥꯏꯔꯒꯅ ꯅꯨꯃꯤꯗꯥꯡ ꯅꯨꯡꯊꯤꯟ ꯅꯨꯡꯊꯤꯜꯋꯥꯏ ꯑꯗꯥꯋꯥꯏꯗ ꯊꯣꯛꯈ꯭ꯔꯦ ꯈ꯭ꯔꯒ ꯆꯥꯅ ꯊꯛꯅꯕ ꯄꯣꯠ ꯆꯩ ꯀꯩꯀꯩꯗꯨ ꯂꯣꯏꯅ ꯄꯨꯔ ꯆꯠꯊꯣꯛꯈ꯭ꯔꯒ ꯑꯥꯗ ꯂꯣꯛꯇꯥꯛ ꯄꯥꯠꯇꯨꯗ ꯑꯗꯨꯝ ꯃꯌꯥꯝ ꯅꯨꯡꯉꯥꯏ ꯅꯨꯡꯉꯥꯏꯅ ꯏꯟꯁꯥꯡ ꯅꯥꯄꯤ ꯁꯦꯝꯗꯅ ꯈꯣꯠꯇꯅ ꯇꯧꯗꯅ ꯑꯗꯒꯤ ꯏꯔꯣꯏꯅꯤꯡꯕ ꯈꯔ ꯏꯔꯣꯏ ꯑꯗꯨꯝ ꯌꯥꯔꯦ ꯑꯗꯨꯗꯒꯤ ꯏꯟꯁꯥꯡ ꯊ ꯊꯣꯡꯕ ꯍꯩꯕ ꯀꯥꯡꯕꯨꯅ ꯊꯣꯡꯅꯔꯅꯤ ꯑꯗꯨꯗꯒꯤ ꯅꯨꯃꯤꯗꯥꯡꯗ ꯑꯗꯨꯝ ꯂꯥꯡꯕ ꯈꯣꯠꯄ ꯑꯗꯨꯝ ꯂꯣꯏꯅ ꯅꯨꯡꯉꯥꯏꯕ ꯑꯣꯏꯣ ꯍꯥꯏ ꯑꯩ ꯏꯁꯩ ꯂꯥꯎ ꯁꯛ ꯌꯥ ꯌꯥꯝꯝꯁꯨꯅ ꯆꯩꯗꯧꯕ ꯃꯐꯝ ꯅ
ꯑꯣ ꯍꯣ ꯄꯨꯔꯥ ꯄꯥꯥꯛꯅꯉꯏꯗꯅꯦꯕꯀ
ꯑ ꯄꯃꯦꯦ ꯄꯨꯔꯥ ꯄꯅꯦ
ꯀꯩꯅꯣꯒꯤ ꯑꯗꯨꯒꯤ ꯁꯥꯕꯒꯤꯁꯦ ꯍꯥꯏꯗꯤ ꯑꯗꯨꯝ ꯑꯩꯈꯣꯏ ꯐꯨꯝꯗꯤ ꯃꯊꯛꯇ ꯀꯩꯅꯣ ꯎ ꯇꯧꯔ ꯁꯥꯕꯤ ꯅꯠꯇ꯭ꯔꯒ ꯅꯣꯏꯁꯦ ꯆꯦꯛꯅꯁꯨ ꯃꯥꯟꯕ ꯃꯑꯣꯡꯗꯗꯣ ꯀꯃꯥꯏ ꯀꯃꯥꯏꯅ ꯁꯥꯏꯔꯤꯅꯣ ꯑꯗꯨꯕꯣ
ꯑꯣ ꯑꯗꯨ ꯁꯥꯕꯗꯨ ꯆꯦꯛꯇꯤ ꯌꯥꯔꯔꯣꯏ ꯑꯃꯃ ꯑꯩꯈꯣꯏꯒꯤ ꯄꯦꯔꯦꯜꯒ ꯍꯥꯏꯅꯕ ꯑꯃ ꯇꯦꯡꯀꯤ ꯃꯆꯥ ꯑꯃ ꯂꯩꯕꯗꯣ ꯍꯪꯕ꯭ꯔꯥ ꯎ ꯄ꯭ꯂꯥꯁꯇꯛ ꯀꯤ ꯕꯇꯜꯒꯤ ꯑꯣꯏꯅ ꯇꯧꯕꯗꯣ ꯑꯗꯨꯗꯨꯣꯅ ꯐꯨꯝꯗꯤꯁꯦ ꯃꯄꯥꯥꯟ ꯃꯄꯥꯥꯟ ꯂꯦꯟꯊꯠꯂꯅꯤꯀꯣ ꯃꯌꯥꯏꯁꯤꯗ
ꯎꯝ
ꯂꯦꯟꯊꯜꯂꯅꯤ ꯑꯗꯨꯗꯨꯒ ꯕꯦꯔꯦꯜꯗꯣ ꯍꯥꯞꯄꯒ ꯑꯗꯨꯒꯤ ꯕꯦꯔꯦꯜ ꯃꯊꯛꯇꯨꯗ ꯁꯪꯗꯣ ꯁꯥꯒꯠꯄ ꯑꯃ ꯑꯗꯨꯣ ꯆꯦꯦꯛ ꯀꯨꯨꯝꯚ ꯀꯩ ꯀꯩꯗꯤ ꯑꯝꯇ ꯁꯤꯖꯤꯟꯅꯗ꯭ꯔꯦꯀꯣ ꯃꯔꯝꯗꯤ ꯐꯨꯝ ꯐꯨꯝ ꯃꯊꯛ ꯑꯣꯏꯕꯅꯤꯅ
ꯑꯣ ꯆꯨꯝꯃꯤꯅꯦ ꯑꯗꯨ ꯑꯩꯈꯣꯏꯒꯤ ꯉꯁꯥꯏꯒꯤ ꯙꯔꯃ ꯃꯊ ꯑꯗꯨꯗ ꯎ ꯋꯥ ꯎ ꯇꯧꯔ ꯇꯧꯗꯣꯏꯅꯦꯕ
ꯑꯪ ꯎꯒꯨꯝꯕ ꯌꯣꯠꯀꯨꯝꯕ ꯇꯧꯔ ꯇꯧꯔꯅꯤ ꯑꯗꯨꯒ ꯕꯦꯜꯗꯣ ꯍꯥꯞꯇꯕꯤꯗ ꯀꯩꯅꯣ ꯉꯥꯛꯇ ꯑꯣꯏꯅ ꯁꯤꯖꯤꯟꯅꯕꯁꯨ ꯌꯥꯎꯏ ꯍꯥꯏꯕꯗꯤ ꯐꯨꯝ ꯃꯊꯛꯇꯨꯗ ꯑꯗꯨꯝ ꯁꯥꯖꯤꯟꯕꯁꯨ ꯌꯥꯎꯏꯤ ꯑꯗꯨꯕꯨ ꯕꯦꯔꯦꯜ ꯍꯥꯞꯄꯗꯨꯅꯗꯤ ꯗꯤ ꯀꯨꯏꯅ ꯁꯥꯡꯅ ꯆꯠꯄ ꯍꯦꯜꯂꯦꯕ ꯑꯩꯗ
ꯑꯣ
ꯐꯨꯝ ꯃꯊꯛꯇ ꯁꯥꯕ ꯍꯥꯏꯗꯨꯗꯤ ꯍꯌꯦꯡ ꯐꯨꯝꯗꯨ ꯄꯠꯊ ꯄꯨꯝꯊꯕ ꯇꯧꯔꯀꯥꯟꯗ ꯑꯩꯈꯣꯏꯅ ꯐꯨꯡꯈꯥ ꯅꯝꯕꯅ ꯑꯃꯃꯨꯛ ꯇꯧꯅꯗꯣꯔꯤꯅꯦꯕꯀꯣ
ꯈꯨꯡꯈꯥꯡꯗ ꯃꯥꯏ ꯀꯃꯥꯏꯅ ꯇꯧꯒꯦ
ꯐꯨꯡꯈꯥ ꯅꯝꯕꯁꯤꯅ ꯑꯩꯈꯣꯏꯅ ꯁꯥꯔꯤꯕ ꯐꯨꯝꯗꯣ ꯑꯗꯒꯤ ꯐꯨꯝꯗꯨꯒꯤ ꯁꯪ ꯁꯥꯔꯤꯕ ꯐꯨꯝꯗꯣ ꯑꯗꯨꯗꯨꯒꯤ ꯃꯈꯥꯗꯨꯗ ꯑꯃꯨꯛ ꯑꯩꯈꯣꯏꯅ ꯐꯨꯝ ꯑꯅꯧꯕꯁꯦ ꯑꯃꯨꯛ ꯑꯩꯈꯣꯏ ꯃꯤꯁꯦ ꯃꯤꯁꯤꯅ ꯐꯨꯝꯁꯦ ꯅꯦꯠꯊꯔꯅꯤꯗꯅ ꯏꯁꯤꯡꯁꯤꯗ ꯅꯦꯠꯊꯔꯒ ꯑꯩꯈꯣꯏꯒꯤ ꯃꯤ ꯃꯔꯤ ꯃꯉꯥꯃꯨꯛ ꯆꯪꯉꯒ ꯐꯨꯝꯗꯨ ꯂꯨꯞꯍꯜꯂꯒ ꯍꯧꯖꯤꯛꯀꯤ ꯁꯪ ꯁꯥꯔꯤꯕ ꯐꯨꯝꯗꯨꯒꯤ ꯃꯈꯥꯗꯨꯗ ꯃꯌꯥꯝ ꯆꯪꯉꯒ ꯏꯟꯁꯤꯟꯗꯣꯏꯅꯦꯕ
ꯑꯣ
ꯑꯣ ꯑꯗꯨꯗꯨꯒ ꯑꯗꯨꯃꯥꯏꯅ ꯇꯧꯔꯀꯥꯟꯗ ꯍꯥꯟꯅꯒꯤ ꯐꯨꯝ ꯐꯠꯂꯝꯗꯕꯗꯣ ꯑꯃꯨꯛ ꯐꯍꯜꯂꯛꯄꯩ ꯑꯣꯏꯔꯤꯅꯤꯗ
ꯑꯣ ꯐꯨꯝꯁꯦ ꯑꯗꯨꯝ ꯅꯣꯏ ꯂꯣꯛꯇꯥꯛꯇ ꯂꯩꯕ ꯃꯌꯥꯝꯗꯨꯗꯤ ꯂꯧꯗꯣꯏꯅꯤꯅꯦ
ꯑꯥ
ꯑꯗꯨ ꯑꯗꯨꯝ ꯍꯤꯗꯠꯇꯕ ꯁꯤꯡꯅ ꯄꯨ ꯂꯥꯛꯄ꯭ꯔꯥ
ꯑꯥ ꯂꯥꯏꯅꯤ
ꯑꯦ ꯑ ꯑꯗꯨ ꯥꯏꯕꯠꯇꯕ ꯉꯟꯇꯦꯅꯤ
ꯎꯝ ꯑꯗꯨꯗꯒꯤ ꯑꯃꯨꯛ ꯑꯩꯈꯣꯏꯒꯤ ꯕꯦꯔꯦꯜꯗ ꯁꯥꯕꯗꯣ
ꯑꯥ
ꯕꯦꯔꯦꯜꯗ ꯁꯥꯕꯗꯨꯗꯤ ꯕꯦꯔꯦꯜꯗ ꯁꯥꯕꯗꯨꯁꯨ ꯑꯗꯨꯝ ꯐꯨꯝ ꯃꯈꯥ ꯐꯨꯡꯈꯥꯏ ꯅꯥꯝꯕꯤꯔꯒ ꯑꯗꯨꯝ ꯇꯧꯋꯦꯕꯀꯣ ꯍꯥꯏꯗꯤ ꯍꯥꯏꯗꯤ ꯕꯦꯔꯦꯜꯗꯨꯅ ꯂꯣꯏꯅꯃꯛ ꯀꯩꯅꯣ ꯇꯧꯔ ꯂꯩꯕꯗꯤ ꯅꯠꯇꯕꯅꯤꯅ ꯁꯪꯗꯣ ꯄꯨꯜꯂꯞ ꯑꯣꯏꯅ ꯄꯨꯜꯂꯞ ꯁꯥꯕ ꯅꯠꯇꯕꯅꯤꯅ ꯕꯦꯔꯦꯜꯗꯨꯗꯤ ꯃꯔꯛ ꯃꯔꯛꯇ ꯍꯥꯞꯄꯅꯦꯕ ꯍꯥꯏꯗꯤ ꯁꯥꯡꯗ ꯐꯨꯝꯗꯨꯒ ꯅꯞꯅꯗꯅ ꯅꯞꯅꯗꯅꯅꯕꯅꯦꯅ
ꯑ
ꯑꯗꯨꯗꯨꯅ ꯍꯥꯏꯗꯤ ꯑꯗꯨꯗꯨꯅ ꯐꯨꯝꯒ ꯑꯗꯒꯤ ꯑꯩꯈꯣꯏꯒꯤ ꯁꯪ ꯁꯥꯕꯗ ꯁꯤꯖꯤꯟꯅꯔꯤꯕ ꯎ ꯑꯗꯨ ꯃꯌꯥꯝꯗꯨꯒ ꯅꯞꯅꯕ ꯇꯥꯔꯒꯗꯤ ꯃꯇꯝ ꯈꯔ ꯂꯩꯔꯒ ꯎꯗꯣ ꯑꯗꯨꯝ ꯁꯣꯛꯆꯤꯜꯂꯛꯑꯦꯕ
ꯑꯥ
ꯑꯥ ꯑꯗꯨꯒꯤ ꯁꯣꯛꯆꯤꯜꯂꯛꯄꯗꯣ ꯁꯣꯛꯆꯤꯜꯂꯛꯇꯕ ꯁꯣꯛꯆꯤꯜꯂꯛꯇꯅꯕꯅꯤꯅꯣ ꯑꯩꯈꯣꯏꯅ ꯕꯦꯔꯦꯜꯗꯣ ꯍꯥꯞꯄꯩ ꯋꯥꯅꯤꯅ ꯑꯗꯨ ꯑꯣꯏꯔꯒ ꯑꯗꯨ ꯑꯣꯏ ꯍꯥꯏ ꯇꯥꯔꯒꯁꯨ ꯑꯩꯈꯣꯏꯒꯤ ꯐꯨꯝꯗꯨꯗꯗꯤ ꯃꯌꯥꯝ ꯆꯠꯊꯣꯛ ꯆꯠꯁꯦꯡ ꯂꯣꯏ ꯇꯧꯗꯣꯏꯅꯤꯗꯅ
ꯃꯥ ꯃꯥꯗ
ꯐꯨꯝꯗꯣ ꯃꯇꯝ ꯈꯔꯒꯤ ꯇꯨꯡꯗ ꯑꯗꯨꯝ ꯄꯠꯊꯔꯛꯑꯦꯕ ꯑꯗꯨꯗꯨꯅ ꯑꯗꯨꯝ ꯑꯩꯈꯣꯏ ꯐꯨꯡꯈꯥ ꯅꯝꯕ ꯑꯗꯨꯝ ꯇꯧꯗꯤ ꯇꯧꯋꯦꯕ ꯑꯗꯨꯗ ꯑꯗꯨ ꯑꯣꯏꯔꯒꯁꯨ ꯍꯥꯟꯅ ꯑꯩꯈꯣꯏꯒꯤ ꯕꯦꯔꯦꯜ ꯍꯥꯞꯇꯕꯤ ꯁꯥꯕ ꯁꯪꯒꯤ ꯐꯨꯝ ꯃꯈꯥ ꯅꯝꯝꯕꯒ ꯕꯦꯔꯦꯜ ꯍꯥꯞꯄꯒ ꯁꯥꯕꯒꯤ ꯐꯨꯝ ꯃꯈꯥ ꯅꯕꯒ ꯈ ꯗꯤ ꯑꯗꯨꯝ ꯈꯦꯠꯅꯔꯅꯤꯕ
ꯑꯣ ꯑꯗꯨ ꯅꯣꯏꯒꯤ ꯑꯩꯈꯣꯏꯒꯤ ꯂꯣꯛꯇꯥꯛꯀꯤꯁꯦ ꯑꯩꯈꯣꯏꯒꯤ ꯀꯩꯅꯣꯒ ꯅꯨꯡꯁꯤꯠ ꯅꯣꯡꯂꯩ ꯅꯨꯡꯁꯤꯠꯒ ꯇꯧꯔꯛꯄꯗꯗꯤ ꯅꯣꯏ ꯑꯗꯨꯒꯤ ꯑꯗꯨꯅ ꯈꯔ ꯁꯦꯞ ꯑꯣꯏꯕ꯭ꯔꯣ
ꯁꯦꯞꯇꯤ ꯑꯗꯨꯝ ꯆꯞ ꯃꯥꯟꯅꯩꯌꯦ ꯑꯗꯨꯝ ꯑꯣꯏꯕꯁꯦ
ꯎꯝ
ꯍꯥꯏꯗꯤ ꯐꯨꯝꯗꯣ ꯑꯗꯨꯝ ꯐꯅ ꯂꯩꯇꯥꯥꯔꯒꯗꯤ ꯑꯗꯨꯝ ꯀꯩꯅꯣ ꯇꯧꯔꯦ ꯑꯗꯨꯝ ꯐꯨꯝꯗꯣ ꯁꯦꯒꯥꯏꯕ ꯈꯣꯠꯀꯥꯏꯕ ꯀꯔꯤꯝ ꯌꯥꯎꯗ꯭ꯔꯦ
ꯑꯥ
ꯑꯗꯨꯒ ꯊꯨꯝ ꯌꯥꯝ ꯁꯣꯛ ꯇꯥꯔꯒꯗꯤ ꯅꯣꯡ ꯅꯨꯡꯁꯤꯠ ꯑꯀꯟꯕ ꯇꯧꯔꯛꯄ ꯀꯥꯟꯗ ꯑꯩꯈꯣꯏꯒꯤ ꯁꯪ ꯑꯁꯦ ꯁꯦꯒꯥꯏꯕꯒ ꯌꯥꯎꯖꯅꯤ
ꯑꯗꯨ ꯑꯗꯨꯅꯤꯅꯦ ꯑꯩꯅ ꯈꯜꯂꯤꯁꯦ ꯍꯌꯦꯡ ꯐꯖꯅ ꯂꯤꯛꯏꯉꯩꯗ ꯇꯨꯝꯃꯤꯉꯩꯗ ꯅꯣꯡꯂꯩꯁꯤ ꯇꯧꯔꯑꯒ ꯂꯣꯏ ꯍꯨꯝꯃ ꯄꯨꯈꯤꯗ꯭ꯔꯦ ꯁꯤꯅꯤ ꯂꯣꯛꯇꯥꯛ ꯃꯌꯥꯏꯗ ꯑꯣꯏꯔꯦ
ꯑꯣ ꯑꯗꯨꯗꯤ ꯄꯨꯔꯣꯏꯌꯦꯦ ꯃꯔꯝꯗꯤ ꯑꯩꯈꯣꯏꯅ ꯐꯨꯝꯗꯣ ꯃꯆꯤꯟꯗ ꯅ ꯅꯨꯡ ꯑꯆꯧ ꯑꯆꯧꯕ ꯃꯌꯥꯝ ꯑꯃ ꯂꯩꯕꯥꯛꯇ ꯐꯨꯝꯕ ꯊꯝꯗꯣꯏꯅꯦꯕ
ꯑꯣ ꯅꯨꯡꯁꯦ
ꯑꯥ ꯅꯨꯡꯖꯦ
ꯑꯁ ꯌꯥꯏꯅꯦ ꯑꯗꯨꯗꯤ ꯑꯝꯛꯇꯪ ꯑꯝꯇꯪ ꯅꯨꯃꯤꯠ ꯑꯃ ꯈꯟꯅꯔꯀ ꯑꯃ ꯆꯠꯁꯦꯍꯦ ꯑꯩꯁꯨ ꯆꯠꯅꯤꯡ ꯆꯠꯅꯤꯡ ꯂꯩꯔꯝꯃꯤꯅꯤꯅꯦ
ꯍꯣꯏ ꯑꯩꯈꯣꯏ ꯃꯌꯥꯝ ꯄꯨꯟꯗꯕꯁꯨ ꯀꯨꯏꯔꯦ ꯑꯗꯨꯅ ꯃꯌꯥꯝ ꯄꯨꯟꯅ ꯑꯝꯛꯇꯪ ꯆꯠꯂꯒ ꯀꯩꯅꯣ ꯇꯧꯅꯕ ꯅꯨꯡꯉꯥꯏꯊꯣꯛꯅꯕ ꯑꯝꯇꯪ
ꯌꯥꯏ ꯍꯟꯇꯛ ꯃꯌꯥꯝ ꯋꯥꯔꯤ ꯄꯣꯠ ꯁꯥꯟꯅꯔꯁꯦ ꯑꯗꯨꯒ ꯈꯠꯟꯅꯔ ꯆꯠꯂꯁꯦ ꯈꯔ ꯊꯨꯅ
ꯍꯣꯏ ꯍꯣꯏ ꯍꯣꯏ ꯍꯣꯏ ꯑꯩ ꯑꯇꯣꯞꯄꯁꯨ ꯐꯥꯎꯔꯤꯒꯦ ꯊꯝꯃꯦ ꯊꯝꯃꯦ